ꯍ ꯃꯔꯣ
ꯑ ꯇꯥꯔꯦ ꯃꯔꯔ
ꯃꯔꯨ
ꯑ ꯅꯨꯡꯉꯥꯏꯔꯦ ꯃꯔꯨꯞꯀꯤ ꯈꯣꯟꯖꯦꯜꯁꯦ ꯇꯥꯗꯕ ꯀꯤꯏꯔ ꯈ
ꯃꯔꯣꯏꯁꯨ ꯈꯣꯟꯖꯦꯜ ꯇꯥꯗꯕ ꯀꯨꯏꯔꯦ ꯃꯔꯨ ꯃꯔꯨ ꯄ ꯅꯤꯡꯁꯤꯡꯕꯤꯔꯕ꯭ꯔꯅꯦ ꯃꯔꯨ
ꯍꯧꯖꯤꯛ ꯁꯤ ꯑꯩꯁꯨ ꯀꯣꯜ ꯇꯧꯒꯦꯗ ꯇꯧꯔꯝꯗꯕꯅꯦ ꯃꯔꯛꯇ ꯃꯔ ꯁꯤ ꯎꯅꯗꯕ ꯀꯨꯏꯔꯦ ꯑꯁꯤꯁꯦ ꯁꯤꯗ ꯋꯥꯔꯤ ꯉꯍꯥꯛ ꯁꯥꯟꯅꯅꯤꯡꯉꯦꯗ ꯇꯥꯟ ꯌꯥꯝ ꯆꯥꯟꯅꯅ ꯇꯧꯔꯛꯄ ꯍꯥꯏꯇꯥꯔꯦ ꯃꯣꯏ
ꯍꯣꯏ ꯃꯔꯨꯞ ꯑꯩ ꯑꯩꯒꯤ ꯈꯣꯟꯆꯁꯤꯕꯨ ꯂꯥꯡꯕ ꯇꯥꯕ꯭ꯔꯥ ꯅꯠꯇ꯭ꯔꯥ ꯀꯃꯥꯏꯅ ꯇꯧꯋꯤ ꯑꯗꯨꯝ ꯌꯥꯕ꯭ꯔꯥ
ꯑꯌꯥꯝꯕ ꯀ ꯈꯤꯇꯪ ꯇꯥꯕꯩ ꯇꯥꯏꯞꯇꯗ ꯑꯗꯨꯗꯣ ꯊꯣꯏꯅꯕꯨꯗꯤ ꯇꯥꯕ ꯅꯠꯇꯦ ꯑꯗꯨꯝ ꯀꯩꯁꯨꯁꯤ ꯀꯥꯏꯔꯗꯧ ꯃꯥꯟꯗꯦ
ꯑꯣꯀꯦ ꯑꯣꯀꯦ ꯍꯣꯏ ꯌꯥꯔꯦ ꯌꯥꯔꯦ ꯑꯗꯨꯗꯤ ꯃꯔꯨꯞ
ꯍ ꯇ ꯑꯗꯨ ꯍꯥꯏ
ꯍꯣꯏ ꯃꯔꯨꯞ ꯃꯕꯨ ꯑꯦꯛꯖꯥꯝꯒꯤ ꯀꯃꯥꯏ ꯀꯃꯥꯏ ꯇꯧꯔꯒꯦ ꯂꯥꯏꯔꯤꯛ ꯂꯥꯏꯁꯨ ꯀꯔꯝ ꯀꯔꯝ ꯇꯧꯔꯛꯒꯦ ꯃꯔꯣ
ꯑꯦꯝꯁꯤ ꯑꯦꯝꯁ ꯣꯏ ꯂꯥꯏꯔꯤꯛꯇꯤ ꯁꯨꯄ ꯄꯥꯗꯦ ꯌꯥꯝꯁꯨ ꯀꯨꯏꯗ꯭ꯔꯣꯏ ꯀꯃꯥꯏꯅ ꯇꯧꯗꯣꯏꯅꯣ ꯈꯜꯂꯝꯕꯅꯦꯁꯨ
ꯃꯔꯨꯞ ꯑꯗꯨꯅꯤ ꯂꯥꯏꯔꯤꯛꯇꯤ ꯄꯥꯗꯦ ꯑꯦꯛꯖꯥꯝꯗꯤ ꯁꯨꯝ ꯁꯨꯝ ꯅꯛꯁꯤꯜꯂꯛ ꯁꯨꯝ ꯁꯨꯝ ꯅꯛꯁꯤꯜꯂꯛ ꯄꯔꯤꯈꯥꯗ ꯁꯨꯝ ꯅꯛꯁꯤꯜꯂꯛꯄꯅꯤꯅ ꯃꯔꯨꯞ ꯑꯗꯨꯕꯨ ꯄꯥꯁ ꯇꯧꯗꯕꯗꯤ ꯌꯥꯗꯅꯤꯅ ꯑꯃꯨꯛ ꯃꯥꯏ ꯄꯥꯛꯇꯕꯗꯤ ꯌꯥꯗꯕꯅꯤꯅ ꯍꯌꯦꯡ ꯀꯣꯏꯕ ꯂꯥꯛꯄ꯭ꯔꯥ ꯀꯩꯅꯣꯝ ꯇꯧꯔꯒꯗꯤ ꯇꯧꯗ ꯌꯥꯗꯦꯅꯦ ꯃꯔꯨꯞꯇꯤ ꯀꯃꯥꯏ ꯀꯃꯥꯏꯅ ꯇꯧꯅꯤ
ꯃꯥꯅꯤ ꯃꯔꯨꯞ ꯑꯗꯨꯅ ꯃꯔꯨꯞ ꯃꯥꯡꯖꯧꯅꯅ ꯃꯔꯨꯞ ꯏꯕꯥꯟꯅꯤꯁꯨ ꯀꯥꯗꯨ ꯄꯨꯜꯂꯕꯅꯤꯅ ꯃꯃꯥꯡ ꯃꯃꯥꯡꯗꯩꯩ ꯑꯗꯨꯝ ꯇꯥꯃꯤꯟꯅꯔꯒ ꯂꯥꯛꯑꯕꯅꯤꯅ ꯃꯔꯨꯝꯅ ꯃꯔꯨꯞꯀ ꯏꯕꯥꯟꯅꯤ ꯈꯔ ꯄꯥꯎ ꯐꯥꯎꯗꯣꯛ ꯐꯥꯎꯖꯤꯟ ꯇꯧꯅꯗ꯭ꯔꯒꯗꯤ ꯍꯟꯗꯛꯇꯤ ꯌꯥꯗꯧ ꯃꯥꯟꯗ꯭ꯔꯦ ꯃꯔꯨꯞꯅ ꯈꯔ ꯑꯝ ꯄꯥꯕꯤꯔꯣ ꯑꯩꯅ ꯈꯔ ꯑꯃ ꯄꯥꯔꯒꯦ ꯑꯗꯨꯒ ꯄꯨꯜꯂꯒ ꯍꯦꯛꯇ ꯊꯥꯃꯤꯟꯅꯕꯗꯤ ꯀꯔꯤ ꯀꯥꯏ
ꯍꯜꯂꯣ ꯃꯔꯨꯞ ꯍꯜꯂꯣ ꯇꯥꯔꯕꯣ ꯃꯔꯨꯞ ꯃꯔꯨꯞꯀꯤ ꯈꯣꯟꯖꯦꯜꯖꯦ ꯌꯥꯝ ꯄꯤꯛꯅ ꯇꯥꯕꯒꯨꯝ ꯇꯧꯕ
ꯍꯜꯂꯣ ꯇꯥꯕ꯭ꯔꯣ
ꯇꯥꯔꯦ ꯇꯥꯔꯦ ꯃꯔꯨꯞ ꯇꯥꯔꯦ
ꯑꯣ ꯃꯔꯨꯞ ꯍꯥꯏꯕꯤꯔꯛꯑꯣ
ꯃꯔꯨꯞ ꯑꯗꯨꯅ ꯍꯟꯗꯛꯇꯤ ꯑꯈꯣꯏꯒꯤ ꯀꯩꯅꯣꯁꯨ ꯊꯥꯒꯗꯧꯔꯤꯕ ꯆꯦꯞꯇꯔꯁꯤꯁꯨ ꯌꯥꯝꯕꯅꯤꯅ ꯃꯔꯨꯞꯅ ꯈꯔ ꯑꯃ ꯄꯥꯔꯣ ꯑꯩꯅ ꯈꯔ ꯑꯃ ꯄꯥꯔꯒꯦ ꯑꯗꯨꯒ ꯑꯦꯛꯖꯥꯝꯗꯨꯗ
ꯃꯔꯨꯞꯅ ꯍꯩꯅꯕ ꯆꯦꯞꯇꯔꯗꯨ ꯍꯥꯏꯕꯤꯔꯛꯑꯣ ꯑꯩꯁꯨ ꯑꯩꯅ ꯍꯩ
ꯑꯣꯏꯅꯦ ꯑꯈꯣꯏꯗꯤ ꯑꯃꯨꯛ ꯀꯔꯤ ꯍꯥꯏꯅꯤ ꯑꯈꯣꯏꯗꯤ ꯄꯔꯤꯈ꯭ꯌꯥꯁꯦ ꯑꯩꯈꯣꯏꯗꯤ ꯑꯃꯨꯛ ꯍꯥꯟꯅꯗꯩꯩꯁꯨ ꯑꯗꯨꯝ ꯈꯔ ꯅꯩꯔ ꯂꯥꯛꯄꯅꯤꯅ ꯃꯔꯨꯞ ꯅꯠꯇ꯭ꯔꯥ ꯄꯣꯠꯁꯦ ꯍꯦꯛꯇ ꯅꯩꯁꯤꯜꯂꯗꯕꯅꯤ ꯃꯥꯅꯤ ꯃꯥꯅꯤ ꯃꯥꯅꯤ ꯍꯟꯗꯛꯁꯤꯗꯤ ꯑꯈꯣꯏꯒꯤ ꯑꯔꯣꯏꯕ ꯑꯦꯛꯖꯥꯝꯁꯨ ꯑꯣꯏꯔꯦ ꯑꯔꯣꯏꯕ ꯄꯔꯤꯈꯥꯁꯨ ꯑꯣꯏꯕꯅꯤꯅ ꯀꯩꯅꯣ ꯇꯧꯗ ꯌꯥꯗꯦꯗ ꯎꯆꯤꯟꯅꯥꯆꯤꯟꯅ ꯂꯥꯟꯊꯣꯛꯇꯕ ꯌꯥꯗꯦ
ꯑꯗꯨ ꯃꯔꯨꯞ ꯌꯥꯝ ꯆꯦꯛꯁꯤꯟꯒꯅꯤ ꯍꯥꯏꯅꯒꯨꯝ ꯇꯥꯏ ꯑꯗꯨ ꯃꯔꯨꯞ ꯀꯔꯤ ꯐꯥꯎꯕꯤꯒꯦ ꯀꯔꯤ ꯑꯣꯏꯅ ꯇꯥꯒꯦ ꯍꯟꯗꯛꯇꯤ ꯈꯔ ꯆꯦꯛ
ꯑꯗꯨꯃꯥꯏ ꯑꯗꯨꯃꯥꯏꯅ ꯇꯥꯏ ꯑꯗꯣ ꯃꯔꯨꯞ ꯑꯗꯣ ꯃꯃꯥꯡ ꯃꯃꯥꯡꯁꯨ ꯑꯗꯨꯃꯥꯏꯅ ꯑꯗꯨꯝ ꯍꯥꯏꯔꯒꯗ ꯂꯥꯛ ꯌꯦꯡꯕ ꯇꯕꯅꯦ ꯑ ꯃꯃꯥꯡ, ꯃꯃꯥꯜꯁꯨ ꯍꯥꯏꯕꯅꯤꯅ ꯊꯥꯖꯗꯕ
ꯍꯣꯏꯗ ꯃꯔꯨꯞ ꯃꯣꯏꯅ ꯆꯦꯛꯁꯤꯟꯕꯥ ꯆꯦꯛꯁꯤꯟꯗꯕ ꯑꯩꯈꯣꯏꯅꯤꯒꯤ ꯇꯧꯐꯝ ꯊꯣꯛꯄ ꯊꯕꯛꯇꯣ ꯈꯔ ꯇꯧꯔ ꯂꯣꯏꯔꯦ
ꯁꯤꯡꯕꯖꯦ
ꯍꯩꯁꯤꯡꯕꯗꯣ ꯑꯈꯣꯏꯅꯤꯒꯤ ꯍꯩꯁꯤꯡꯕ ꯑꯈꯣꯏꯒꯤ ꯁꯛꯇꯤꯗꯨ ꯎꯠꯊꯣꯛꯑ ꯂꯣꯏꯔꯦꯗꯅ ꯑꯈꯣꯏꯅꯤꯒꯤ ꯁꯛꯇꯤ ꯀꯥꯞꯊꯣꯛ ꯀꯥꯞꯁꯤꯟ ꯇꯧꯅꯔꯒ ꯃꯣꯏꯅ ꯎꯁꯨ ꯎꯗꯅꯕ ꯍꯥꯏꯗꯤ ꯃꯃꯥꯡ ꯃꯃꯥꯡꯗ ꯑꯈꯣꯏ ꯐꯥꯗꯅ ꯂꯥꯛꯑꯕꯅꯤꯅ ꯅꯨꯡꯉꯥꯏꯅ ꯍꯩꯁꯤꯡꯅ ꯇꯧꯔꯕ ꯉꯥꯛꯇꯅꯤꯅ ꯑꯩꯈꯣꯏꯗꯤ ꯍꯥꯏꯗꯤ ꯑꯩꯈꯣꯏꯗꯤ ꯍꯤꯔꯝꯁꯤꯗ ꯑꯩꯈꯣꯏꯗꯤ ꯍꯩꯔꯦ ꯍꯥꯏꯖꯔꯤꯕ ꯍꯩꯊꯣꯏ ꯁꯤꯡꯊꯣꯏꯕ ꯍꯥꯏꯗꯣ ꯑꯣꯏꯔꯦꯕ ꯃꯔꯨꯞ
ꯑꯗꯨꯅ ꯍꯟꯗꯛꯁꯨ ꯑꯗꯨꯝ ꯇꯧꯔꯁꯤ ꯃꯔꯨꯞ
ꯃꯔꯨꯗꯤ ꯑꯦꯛꯖꯥꯝꯁꯦ ꯊꯥꯃꯨꯛꯇꯗꯤ ꯉꯥꯏꯁꯤꯜꯂꯛꯑꯦꯅꯦ ꯃꯔꯨꯞ
ꯊꯥꯃꯨꯛꯇꯗꯤ ꯉꯥꯏꯁꯤꯜꯂꯛꯑꯦ ꯀꯨꯏꯗꯔ꯭ꯦꯅꯦ
ꯍꯣꯏ ꯑꯗꯨꯗꯤ ꯃꯔꯨꯞ ꯃꯔꯨꯞꯁꯨ ꯍꯥꯏꯗꯤ ꯑꯈꯟꯅꯕ ꯈꯔ ꯍꯥꯏꯗꯤ ꯃꯔꯨꯞꯅ ꯈꯔ ꯄꯥꯝꯖꯕ ꯍꯥꯏ ꯇꯥꯔꯦ ꯖꯒꯥꯗꯨꯣ ꯃꯔꯨꯞ ꯄꯥꯕꯤꯔꯛꯑꯣ ꯑꯩꯁꯨ ꯑꯩꯅ ꯄꯥꯝꯖꯕ ꯖꯒꯥꯁꯤ ꯄꯥꯔꯒꯦ ꯑꯗꯨꯒ ꯍꯥꯏꯗꯤ ꯏꯕꯥꯅꯤꯅ ꯄꯥꯕꯗ ꯌꯧꯍꯧꯗꯕ ꯖꯒꯥꯗꯨꯅ ꯄꯥꯎꯗꯨ ꯐꯥꯎꯅꯔꯒ ꯍꯥꯏ ꯇꯥꯔꯦ ꯄꯥꯅꯔꯁꯤ ꯑꯗꯨꯒ ꯍꯥꯏꯗꯤ ꯑꯦꯛꯖꯥꯝꯒꯤꯁꯨ ꯀꯥꯜꯂ ꯀꯥꯜꯂꯒ ꯂꯩꯕꯅꯤꯅ ꯑꯗꯨꯝ ꯃꯔꯛ ꯃꯔꯛꯇ ꯑꯗꯨꯝ ꯄꯥꯕꯗꯤ ꯅꯪꯅꯤꯗꯅ ꯑꯩꯅ ꯈꯜꯂꯦ
ꯎ
ꯍꯂꯣ
ꯇꯥꯕꯤꯗ꯭ꯔꯔꯕꯣ
ꯍꯧꯛꯀꯤ ꯈꯣꯟꯁꯦ ꯌꯥꯝ ꯄꯤꯛꯄ ꯍꯥꯏꯇꯥꯔꯦ ꯑꯗꯨꯒꯤ ꯑꯩꯗꯨ ꯐꯖꯅ ꯇꯥ ꯉꯝꯗ꯭ꯔꯦ ꯍꯧꯖꯤꯛꯄꯗꯤ ꯇꯥꯔꯦ ꯑꯃꯨꯛ
ꯑꯣ ꯃꯇꯝꯁꯨ ꯈꯔ ꯋꯥꯠꯂꯤꯕꯅꯤꯅ ꯑꯩꯈꯣꯏ ꯍꯥꯏꯗꯤ ꯀ꯭ꯂꯥꯁ ꯀ꯭ꯂꯥꯁꯁꯨ ꯂꯣꯏꯔ ꯑꯗꯩꯗꯤ ꯃꯇꯝꯁꯨ ꯐꯪꯉꯅꯤꯦ ꯑꯗꯨꯗ ꯑꯗꯨꯝ ꯈꯔ
ꯃꯥꯅꯦ ꯃꯥꯅꯦ ꯃꯔꯣꯏ ꯑꯗꯨꯃꯥꯏꯅ ꯇꯧꯗ꯭ꯔꯒꯗꯤ ꯍꯥꯏꯗꯤ ꯂꯥꯏꯔꯤꯛꯇꯨ ꯈꯤꯇꯪ ꯍꯥꯏꯗꯤ ꯁꯤꯟꯅꯕꯅ ꯍꯥꯏꯗꯤ ꯑꯃꯅꯤ ꯁꯤꯟꯅꯕ ꯍꯥꯏꯁ ꯄꯨꯜꯂꯞ ꯁꯤꯟꯅꯕꯁꯨ ꯌꯥꯔꯣꯏꯗꯣ ꯈꯔ ꯈꯔ ꯉꯝꯖ ꯉꯝꯖꯕ ꯑꯩ ꯑꯩꯈꯣꯏ ꯈꯔ ꯈꯔ ꯄꯥꯟꯅꯗ꯭ꯔꯒꯗꯤ ꯄꯥꯗ꯭ꯔꯒꯗꯤ ꯑꯃꯨꯛ ꯍꯣꯔꯦꯟ ꯍꯥꯡꯗꯣꯛ ꯍꯥꯡꯖꯤꯟ ꯍꯥꯏ ꯑꯗꯨ ꯌꯥꯔꯣꯏꯗꯣꯏꯅꯤꯗꯣ ꯈꯪꯗꯕꯅꯤꯅ ꯑꯗꯒꯤ ꯃꯤ ꯑꯇꯣꯞꯄ ꯍꯥꯏꯔꯦ ꯃꯤ ꯑꯇꯣꯞꯄꯗ ꯀꯩꯁꯨ ꯍꯪꯅꯤꯡꯗꯦ ꯅꯪ ꯅꯪꯃꯛꯁꯨ ꯉꯥꯏꯔꯦ ꯑꯩꯁꯨ ꯉꯥꯏꯔꯦ ꯏꯕꯥꯅꯤꯃꯛ ꯑꯃꯗ ꯑꯃꯗ ꯍꯪꯅꯕ ꯅꯠꯇꯕꯅꯤꯅ ꯏꯕꯥꯅꯤ ꯈꯛꯇ ꯍꯪꯅꯔꯒ ꯇꯧꯒꯗꯕ ꯊꯕꯛꯅꯤꯅꯀꯣ ꯅꯨꯡꯉꯥꯏꯇꯦꯗꯅ ꯃꯤ ꯑꯇꯣꯞꯄꯗꯁꯨ ꯌꯦꯠꯄ ꯗꯣ ꯑꯣ ꯅ ꯃꯔꯨꯁꯨ ꯉꯝꯖꯕꯤ ꯊꯥꯛꯇ ꯄꯥꯔꯛꯑꯣ ꯑꯗꯥꯁꯨ ꯉꯝꯖꯕꯤ ꯊꯥꯛꯇ ꯄꯥꯔꯛꯑꯒꯦ
ꯄ ꯈꯔ ꯄꯥꯗ꯭ꯔꯕꯗꯤ ꯑꯍꯡ ꯑꯃ ꯑꯃ ꯑꯗꯨꯣꯏ ꯆꯦ
ꯃꯥꯅꯤ ꯃꯥꯅꯤ ꯃꯥꯅꯤ ꯃꯔꯝ ꯅꯥꯏꯗꯤ ꯌꯥꯝ ꯆꯨꯝꯃꯤ
ꯃꯔꯨꯞꯄꯨ ꯍꯧꯖꯤꯛ ꯀꯩꯗꯧꯔꯤꯒꯦ
ꯃꯔꯨꯞ ꯑꯩꯁꯦ ꯍꯧꯖꯤꯛꯁꯦ ꯑꯗꯨꯝ ꯐꯝꯃꯤ ꯍꯥꯏꯇꯥꯔꯦ ꯐꯝꯃ ꯋꯥꯗꯤ ꯁꯨꯝ ꯐꯝꯃꯒ ꯂꯩꯔꯝꯕꯅꯤ ꯑꯗꯩ ꯑꯦꯛꯖꯥꯝꯁꯤ ꯅꯛꯊꯜꯂꯦꯅ ꯑꯩꯁꯦ ꯃꯊꯥ ꯁꯨꯝ ꯁꯥꯒꯠꯂꯛꯄ ꯃꯊꯥ ꯁꯥꯒꯠꯂꯛꯄꯁꯤꯗ ꯑꯦꯛꯖꯥꯝ ꯃꯌꯥ ꯍꯦꯛꯇꯪ ꯅꯤꯡꯁꯤꯡꯉꯛꯑꯗꯤ ꯃꯔꯨꯞꯁꯦ ꯍꯦꯛꯇꯪ ꯅꯤꯡꯁꯤꯡꯉꯛꯄ ꯍꯥꯏꯇꯥꯔꯦ ꯑꯦꯛꯖꯥꯝ ꯃꯌꯥ ꯌꯧꯄꯁꯦ ꯑꯣꯅ ꯃꯨꯞꯁꯤ ꯐꯣꯟ ꯇꯧꯔꯒ ꯑꯦ ꯀꯔꯝ ꯀꯔꯝ ꯇꯧꯔꯤꯖꯥꯠꯅꯣ ꯀꯌꯥꯝ ꯄꯥꯔꯕ ꯄꯥꯗ꯭ꯔꯤꯕꯅ ꯃꯔꯨꯞꯀꯤꯁꯨ ꯄꯥꯎꯗꯨ ꯇꯥꯅꯤꯡꯕ ꯑꯩꯗꯤ ꯃꯔꯨꯞ ꯇꯨꯝꯕ ꯆꯥꯕ ꯌꯥꯗ꯭ꯔꯦ ꯍꯧꯖꯤꯛꯀꯥꯟꯁꯦ ꯍꯥꯏꯗꯤ ꯑꯦꯛꯖꯥꯝ ꯃꯔꯣꯟ ꯑꯃ ꯅꯛꯁꯤꯜꯂꯛꯄꯅꯤꯅ ꯃꯔꯨꯞꯄꯨ ꯀꯃꯥꯏ ꯀꯃꯥꯏ ꯇꯧꯔꯤꯒꯦ ꯆꯥꯕ ꯊꯛꯄ ꯍꯧꯖꯤꯛꯀꯥꯟꯁꯦ ꯑꯗꯒꯤ ꯍꯛꯆꯥꯡꯅ ꯀꯔꯝ ꯀꯔꯤ ꯀꯔꯤ ꯐꯤꯕꯝꯗ ꯅꯥꯕ ꯑꯅꯥ ꯑꯌꯦꯛ ꯌꯥꯎꯕ ꯌꯥꯎꯗꯕ ꯀꯔꯝ ꯀꯔꯝ ꯂꯩꯕꯤꯔꯤꯒꯦ ꯃꯔꯨꯞꯄꯨ
ꯑ ꯑ ꯍꯧꯖꯤꯛꯁꯤ ꯍꯥꯏꯗꯤ ꯑ ꯑꯁꯥꯁꯨ ꯈꯔ ꯈꯔ ꯍꯣꯡꯕ ꯃꯇꯝ ꯑꯣꯏꯕꯅꯤꯅ ꯑꯩ ꯏꯁꯁꯤ ꯍꯥꯏꯗꯤ ꯅꯧꯅ ꯈꯤꯇꯪ ꯇꯧꯒꯦꯕꯨꯗꯤ ꯇꯧꯋꯦ ꯀꯔꯤꯝꯇꯕꯨꯗꯤ ꯇꯧꯗꯦ ꯊꯣꯏꯅ ꯍꯟꯖꯤꯟꯅꯕꯗꯤ ꯆꯥꯕ ꯊꯛꯄꯗꯤ ꯑꯗꯨꯝ ꯕꯦꯔꯥ ꯀꯥꯔꯒꯅꯤꯅꯀꯣ
ꯍꯣꯏ ꯑꯗꯨꯗꯤ ꯇꯧꯔꯤꯁꯦ ꯁꯥꯔꯛꯑꯅꯤꯅ ꯄꯣꯠꯁꯦ ꯍꯥꯏꯗꯤ ꯊꯥꯎ ꯊꯨꯝꯁꯨ ꯑꯃꯨꯛ ꯆꯥꯅꯤꯡꯗ꯭ꯔꯦꯗꯣ ꯆꯥꯅꯤꯡ ꯊꯥꯎ ꯊꯨꯝ ꯆꯥꯅꯤꯡꯗ꯭ꯔꯕꯅꯤꯅ ꯑꯃꯨꯛ ꯄꯣꯠꯁꯦ ꯍꯥꯏꯗꯤ ꯍꯥꯏꯗꯤ ꯍꯧꯖꯤꯛꯇꯤ ꯑꯃꯨꯛ ꯆꯝꯊꯣꯡꯒꯨꯝꯕ ꯀꯩꯒꯨꯝꯕꯅ ꯍꯦꯟꯅ ꯄꯥꯝꯃꯦꯕ ꯄꯛꯅꯔꯦꯕ ꯁꯥꯔꯤꯕ ꯆꯥꯡꯁꯤꯒ ꯑꯗꯨꯅ ꯃꯔꯨꯞꯁꯨ ꯑꯗꯨꯝ ꯆꯤꯟꯖꯥꯛꯇꯣ ꯑꯐ ꯑꯕ ꯆꯥꯕꯤꯌꯨ ꯑꯗꯒꯤ ꯑꯅꯥ ꯑꯌꯦꯛꯁꯨ ꯌꯥꯎꯕ ꯌꯥꯗꯦ ꯑꯅꯥ ꯑꯌꯦꯛ ꯌꯥꯎꯕ ꯍꯥꯏꯁꯤꯁꯨ ꯐꯥꯔꯛꯅꯤꯗꯣ ꯁꯥꯔꯀꯥꯟꯁꯤꯗ ꯍꯥꯏꯗꯤ ꯅꯥꯁꯤꯜꯂꯒ ꯑꯗꯨꯅ ꯍꯦꯟꯅ ꯐꯔꯛ ꯇꯥꯅꯦꯕ ꯑꯔ ꯆꯥꯕꯁꯨ ꯐꯖꯅ ꯌꯦꯡꯗꯕ ꯌꯥꯗꯦ ꯏꯁꯥꯒꯤꯁꯨ ꯐꯖꯅ ꯌꯦꯡꯗꯕ ꯌꯥꯗꯦ ꯑꯩꯅ ꯍꯥꯏꯖꯩ ꯃꯔꯨꯞ
ꯊꯔ ꯀꯃꯥꯏ
ꯍꯧꯖꯤꯛ ꯃꯔꯨꯞ ꯊꯥꯎ ꯊꯨꯝꯁꯦ ꯈꯪꯗꯦ ꯑꯗꯨꯝ ꯑꯩꯗꯤ ꯌꯦꯡꯉ ꯌꯦꯡꯉ ꯆꯥꯔꯦ ꯑꯌꯥꯝꯕꯅ ꯑꯩꯁꯦ ꯍꯧꯖꯤꯛꯁꯦ ꯑꯩꯈꯣꯏ ꯍꯋꯥꯏꯒꯨꯝꯕ ꯑꯗꯨꯒꯨꯝꯕꯅ ꯈꯔ ꯌꯥꯝ ꯆꯥꯔꯦ ꯍꯋꯥꯏꯒꯨꯝꯕ ꯆꯝꯊꯣꯡꯒꯨꯝꯕ ꯑꯗꯒꯤ ꯍꯣꯁꯇꯦꯜꯒꯤ ꯍꯥꯏꯗꯤ ꯑꯩꯈꯣꯏꯒꯤ ꯁꯤꯗ ꯄꯤꯔꯤꯕ ꯄꯣꯠꯁꯤꯗꯤ ꯊꯥꯎ ꯉꯥꯛꯇꯅꯤꯗꯣ ꯑꯌꯥꯝꯕꯅ ꯑꯗꯨꯅ ꯑꯩ ꯊꯥꯎꯁꯤ ꯍꯣꯏ ꯊꯥꯎ ꯑꯌꯥꯝꯕꯅꯤꯅ ꯀꯩ ꯍꯥꯏꯅꯤ ꯃꯣꯏꯒꯤ ꯄꯤꯕ ꯆꯥꯕꯗꯨꯗꯤ ꯑꯌꯥꯝꯕꯅ ꯍꯋꯥꯏꯒꯨꯝꯕ ꯀꯩꯒꯨꯝꯕꯅꯣꯡ ꯑꯗꯨꯝꯕꯗꯨꯝ ꯆꯥꯔꯦ ꯑꯗꯨꯒ ꯇꯣꯉꯥꯟꯅ ꯑꯩ ꯏꯁꯥꯅ ꯊꯣꯡꯉꯒꯅ ꯑꯩꯈꯣꯏꯒꯤ ꯆꯝꯊꯣꯡꯒꯨꯝꯕ ꯉꯥ ꯈꯤꯇꯪ ꯊꯥꯛꯑꯒ ꯆꯝꯊꯣꯡꯕꯅꯤ ꯏꯆꯝ ꯆꯝ ꯆꯥꯕꯗꯣ ꯑꯗꯨꯅ ꯍꯦꯟꯅ ꯍꯥꯎꯋꯦ ꯍꯥꯏꯇꯥꯔꯦ ꯃꯔꯨꯞ ꯑꯗꯒꯤ ꯅꯥꯀꯟꯗꯨꯗ ꯁꯤꯡꯖꯨ ꯑꯃ ꯀꯔꯤ ꯑꯃ ꯇꯧꯔꯒ ꯆꯥꯕꯗꯣ
ꯃꯔꯨꯞ ꯀꯨꯔꯦ ꯍꯥꯏꯕꯅꯣ ꯐꯖꯅ ꯇꯥꯗ꯭ꯔꯦ
ꯃꯔꯨꯞ ꯌꯨꯝꯂꯣꯝꯒꯤ ꯏꯟꯁꯥꯡ ꯅꯥꯄꯤꯁꯤꯡꯗꯨꯗꯤ ꯐꯖꯅ ꯐꯪꯕ꯭ꯔꯥ ꯑꯗꯨꯒ ꯁꯤꯡꯖꯨꯗꯣꯡ ꯊꯣꯡꯉꯨꯕ ꯅꯣꯡꯐꯥꯗꯧ ꯆꯝꯊꯣꯡ ꯊꯣꯡꯉꯨꯕ ꯑꯗꯨꯗ ꯏꯟꯁꯥꯡ ꯅꯥꯄꯤꯗꯤ ꯐꯪꯕ꯭ꯔꯥ ꯀꯃꯥꯏꯅ ꯇꯧꯋꯤ
ꯑꯦꯟꯁꯥꯡ ꯅꯥꯏꯁꯦ ꯃꯔꯨ ꯐꯪꯉꯦ ꯌꯨꯝꯂꯣꯡꯝꯒꯤꯁꯨ ꯍꯥꯏꯗꯤ ꯗꯨꯀꯥꯟ ꯌꯨꯝꯂꯣꯡꯝꯒꯤ ꯗꯨꯀꯥꯟ ꯑꯗꯨꯝ ꯂꯩꯌꯦ ꯑꯗꯨꯗꯣ ꯍꯥꯏꯗꯤ ꯄꯣꯠꯁꯤ ꯃꯃꯜꯕꯨꯗꯤ ꯈꯔ ꯇꯥꯡꯕ ꯃꯃꯟ ꯇꯥꯡ ꯇꯥꯔꯁꯨ ꯍꯥꯏꯗꯤ ꯅꯣꯡ ꯐꯥꯗꯣꯛ ꯆꯥꯅꯤꯡꯀꯥꯟꯗ ꯆꯥꯕꯅꯤꯅ ꯑꯃꯨꯛ ꯑꯗꯨꯝ ꯍꯣꯏ ꯂꯩꯔꯒ ꯑꯗꯨꯝ ꯇꯥꯡꯁꯨ ꯇꯥꯡꯅ ꯂꯩꯔ ꯆꯥꯔꯦ ꯑꯗꯨ ꯅꯠꯇꯕ ꯍꯥꯏꯗꯤ ꯌꯨꯝꯗꯁꯨ ꯐꯪꯕ ꯁꯤꯗꯁꯨ ꯐꯪꯕ ꯃꯌꯥꯝ ꯑꯃꯗꯤ ꯂꯩ ꯍꯥꯏꯗꯤ ꯑꯦꯟꯖꯥꯡ ꯅꯥꯄꯤ ꯑꯩꯈꯣꯏ ꯀꯣꯕꯤꯒꯨꯝꯕ ꯈꯥꯃꯦꯟ ꯑꯁꯤꯆꯤꯡꯒꯨꯝꯕ ꯈꯥꯃꯦꯟꯒꯨꯝꯕ ꯑꯁꯤꯒꯨꯝꯕꯁꯤꯗꯤ ꯐꯪꯉꯦ ꯑꯗꯨ ꯅꯠꯇꯕ ꯑꯍꯦꯟꯕ ꯍꯥꯏꯗꯤ ꯆꯤꯡ ꯂꯣꯝꯗ ꯐꯪꯕ ꯍꯥꯏꯗꯤ ꯂꯩꯇꯅ ꯑꯗꯨꯝꯕ ꯑꯦꯟꯖꯥꯡꯒꯨꯝꯕꯗꯤ ꯀꯥꯏꯅ ꯐꯪꯗ꯭ꯔꯦ ꯅꯠꯇꯕꯤꯗ ꯀꯣꯕꯤ ꯑꯗꯒꯤ ꯑꯩꯅ ꯍꯥꯏꯈꯤꯕꯗꯣ ꯍꯥꯏꯗꯤ ꯈꯥꯃꯦꯟꯒꯨꯝꯕ ꯀꯣꯕꯤꯒꯨꯝꯕ ꯁꯤꯗꯤ ꯑꯗꯨꯝ ꯁꯤꯗꯁꯨ ꯐꯪꯉꯦ ꯌꯨꯝꯗꯁꯨ ꯐꯪꯉꯦ ꯑꯗꯨꯝ ꯑꯗꯨꯝ ꯍꯥꯏꯗꯤ ꯁꯤꯡꯖꯨ ꯇꯧꯕꯩ ꯍꯥꯏꯇꯥꯔꯦ ꯅꯣꯡ ꯐꯥꯗꯣ ꯑꯗꯨꯝ ꯃꯄꯣꯠꯇꯤ ꯑꯗꯨꯝ ꯁꯨꯏ ꯍꯥꯏꯇꯥꯥꯔꯦ ꯍꯥꯏꯗꯤ ꯁꯨꯅ ꯁꯤꯡꯖꯨ ꯇꯧꯅꯕ ꯃꯥꯄꫭꯠ ꯃꯥꯆꯩ ꯑꯁꯤ ꯁꯨꯅ ꯑꯗꯨꯝ ꯂꯩꯌꯦꯕ ꯑꯗꯨꯒꯤꯗꯤ ꯀꯥ ꯍꯦꯟꯅꯗꯤ ꯋꯥꯗ꯭ꯔꯦ ꯑꯗꯩ ꯌꯨꯝꯗꯒꯤꯁꯨ ꯄꯣꯠ ꯊꯥꯗꯣꯛ ꯊꯥꯖꯤꯟ ꯇꯧꯔꯛꯄ ꯍꯥꯏꯗꯤ ꯁꯤ ꯈꯛꯇꯪ ꯆꯥꯕ ꯌꯥꯗꯕꯅꯤꯅ ꯍꯥꯏꯗꯤ ꯑꯩꯈꯣꯏꯗꯤ ꯑꯃꯨꯛ ꯆꯤꯟꯖꯥꯛꯁꯨ ꯃꯥꯟꯅꯗꯕꯅꯤꯅ ꯌꯨꯝꯗꯩꯁꯨ ꯈꯔ ꯊꯥꯍꯜꯂ ꯁꯨꯃꯥꯏꯅ ꯇꯧꯔ ꯆꯥꯔꯦꯅ ꯃꯔꯨꯞ ꯃꯔꯨꯞꯁꯨ ꯃꯔꯛꯇꯤ ꯃꯔꯨꯞ ꯑꯣꯏ ꯖꯒꯥꯗꯨꯕꯨ ꯌꯨꯝꯂꯣꯡꯝꯒꯤ ꯆꯥꯛ ꯏꯟꯁꯥꯡ ꯍꯥꯏꯗꯤ ꯂꯩꯗꯅ ꯏꯟꯁꯥꯡ ꯅꯥꯄꯤ ꯐꯪꯕ꯭ꯔꯅꯦ ꯃꯔꯨꯞ ꯍꯣꯏꯗꯨꯕ
ꯑꯩꯈꯣꯏꯗꯤ ꯀꯥ ꯃꯅꯨꯡꯗ ꯊꯣꯡꯕ ꯊꯥꯛꯄ ꯌꯥꯕ
ꯑꯣ ꯐꯔꯦ ꯐꯔꯦ ꯃꯔꯨ ꯑꯗꯨ ꯃꯇꯝꯁꯤ ꯇꯥ ꯃꯥꯜꯂꯦ ꯉꯁꯤꯒꯤꯗꯤ ꯂꯣꯏꯁꯤꯜꯂꯁꯤ ꯏꯆꯦ ꯑꯗꯣ ꯃꯊꯪ ꯑꯃꯨꯛ ꯇꯧꯔꯛꯑꯒꯦ ꯃꯔꯨꯞ ꯍꯣꯏ ꯍꯣꯏ ꯃꯔꯨꯞ ꯃꯔꯨꯞ ꯌꯥꯝ ꯐꯔꯦ ꯌꯥꯝ